ꯚꯥꯏ ꯍꯜꯂꯣ! ꯀꯩꯗꯧꯔꯖꯥꯠꯅꯣ ꯀꯥꯏ꯫ ꯍꯜꯂꯣ! ꯀꯩꯝꯇ ꯇꯥꯗꯤꯌꯦ꯫ ꯇꯥꯔꯦ- ꯇꯥꯔꯦ ꯅꯪ ꯇꯥꯔꯕꯣ?
ꯇꯥꯗꯦ꯫
ꯇꯥꯔꯕꯣ?
ꯎꯝ ꯇꯥꯏꯌꯦ - ꯇꯥꯏꯌꯦ ꯇꯥꯔꯦ꯫ ꯚꯥꯏ ꯍꯥꯥ? ꯍꯥꯞ ꯇꯌꯦ ꯏꯌꯔ ꯄꯤꯁ ꯍꯥꯞ ꯇꯤꯌꯦ
ꯍꯥꯞꯇꯦꯕ- ꯍꯥꯞꯇꯦꯕ꯫
ꯑꯣ.
ꯇꯥꯔ ꯕꯣ?
ꯑꯥꯎ ꯇꯥꯔꯦ ꯅꯪ ꯁꯟꯗꯦꯗꯗꯤ ꯁꯨꯇꯤ ꯐꯪꯗ꯭ꯔꯣ?
ꯁꯟꯗꯦꯗ ꯁꯨꯇꯤ ꯐꯪꯗꯦꯗ ꯫
ꯑꯦ ꯀꯃꯥꯏꯅ ꯑꯁ ꯑꯩꯗꯤ ꯅꯪ ꯁꯟꯗꯦꯗ ꯁ ꯁꯤ ꯐꯪꯕ꯭ꯔꯥ ꯈꯪꯈ꯭ꯔꯒ ꯆꯞ ꯆꯥꯔꯕꯣ?
ꯆꯥꯛ ꯆꯥꯔꯦ꯫
ꯀꯩ ꯃꯊꯦꯜ?
ꯑꯩ ꯉꯁꯤ ꯆꯥꯕꯗꯨ ꯀꯥꯡꯁꯣꯏ ꯆꯥꯏꯔꯦ꯫ ꯅꯣꯏꯗꯤ?
ꯑꯩꯈꯣꯏꯔꯣ?
ꯃꯃꯤꯡ ꯈꯪꯗꯕꯤ ꯆꯥꯕꯔꯥ?
ꯀꯃꯥꯏ ꯍꯥꯏꯗꯅꯣ ꯑꯥ ꯕꯤꯟꯁ
ꯕꯤꯟꯁꯀ ꯀꯩꯅꯣꯗꯣ ꯊꯥꯡꯖꯤꯡꯒ ꯊꯣꯡꯕ꯫
ꯑꯣ ꯍꯥꯎꯕꯅꯤ - ꯍꯥꯎꯕꯅꯤ ꯑꯗꯨꯁꯨ꯫ ꯃꯌꯥꯟ - ꯃꯌꯥꯟ ꯑꯣꯏ ꯀꯦꯏꯑꯣꯏ꯫ ꯑꯂꯨꯒ ꯍꯥꯞꯄꯒ ꯊꯣꯡꯉꯗꯣ
ꯑꯥ ꯑꯁ ꯅꯪ ꯇꯨꯝꯗꯧꯔꯕ
ꯇꯨꯝꯒꯤꯔ ꯑꯩꯅꯣ ꯇꯨꯝꯕꯁꯨ ꯌꯥ ꯇꯝꯃꯕꯅꯤ ꯅꯪ ꯐꯣꯟ ꯇꯧꯔ
ꯑꯁ ꯅꯪꯒꯤꯗꯣ ꯃꯔꯤ ꯀꯩꯅꯣ ꯇꯧꯒꯦꯅ ꯈꯟꯕ ꯑꯗꯨꯒꯤꯅꯤꯗ
ꯎꯝ ꯅꯪꯒꯤꯗꯤ ꯀꯌꯥ ꯁꯨꯔꯒꯦ
ꯑꯦꯔꯣ
ꯑꯥ
ꯑꯁꯤꯗꯔꯥ ꯑꯁꯤꯗꯗꯤ ꯑꯃꯈꯛ ꯑꯣꯏꯗꯤꯦ ꯀꯩꯅꯣ
ꯠꯇꯤꯌꯦ ꯑꯃꯗ
ꯑꯁ ꯑꯗꯨꯔꯣ ꯐꯣꯔ ꯐꯥꯏꯚ ꯁꯤꯁ ꯑꯩꯗꯣ ꯑꯗꯨꯗꯣ ꯑꯦꯠꯁꯨ
ꯑꯩ ꯁꯨꯈ꯭ꯔꯦ ꯑꯣ ꯑꯗꯨꯗꯤ ꯑꯩꯗꯣ ꯍꯌꯦꯡꯗꯣ ꯈꯨꯃꯥꯏ ꯐꯣꯟꯗꯣ ꯄꯥꯏꯔꯒ ꯇꯧꯔꯛꯀꯦ ꯑꯗꯨ ꯑꯗꯨꯝ ꯍꯥꯏꯗꯤ ꯀꯝꯄꯜꯁꯔꯤ ꯁꯣꯏꯅ ꯇꯧꯔꯛꯀꯦ
ꯑꯗꯨ ꯑꯩ ꯉꯔꯥꯡ ꯀꯣꯜ ꯇꯧꯔꯛꯑꯦ ꯑꯗꯨꯅ
ꯑꯥ
ꯅꯪ ꯑꯗꯨꯗ ꯊꯕꯛ ꯃꯐꯝꯗꯨ ꯂꯩꯔꯤꯔꯥ
ꯎꯝ ꯉꯔꯥꯡ ꯅꯅ ꯐꯣꯟ ꯇꯧꯔꯛꯄ ꯍꯥꯏꯁꯦ ꯀꯣꯡꯀꯥꯟꯒꯤꯅꯣ ꯑꯥ ꯑꯥ ꯑꯥ ꯊꯕꯐꯝꯗ ꯂꯩ
ꯀꯩꯅꯣ ꯅꯪ ꯄꯨꯡ ꯀꯌꯥꯗ ꯆꯠꯀꯦ ꯅꯪ ꯑꯦꯂꯚꯦꯟ ꯑꯗꯨꯋꯥꯏꯗ ꯆꯠꯇꯦ ꯍꯥꯏꯕ ꯅꯠꯇ꯭ꯔꯣ
ꯎꯝ ꯄꯨꯡ ꯍꯟꯊꯦꯟꯥꯔ ꯄꯨꯡ ꯇꯔꯥ ꯇꯔꯥ ꯃꯈꯥꯏ ꯁ꯭ꯋꯥꯏꯗ ꯆꯠꯄ
ꯅꯣꯏ ꯊꯣꯡ ꯂꯣꯟꯕꯗꯤ
ꯊꯣꯡ ꯑꯃꯗꯤ ꯄꯨꯡ ꯃꯤ ꯂ ꯠꯇ꯭ꯔꯒꯗꯤ ꯄꯨꯡ ꯃꯔꯤꯗ ꯂꯣꯂꯦ ꯃꯤ ꯂꯥꯛꯑꯒꯅ ꯄꯨꯡ ꯃꯉꯥ ꯇꯔꯨꯛ ꯁ꯭ꯋꯥꯏꯗ
ꯑꯗꯨꯗꯤ ꯅꯪ ꯌꯨꯝ ꯌꯧꯕꯗꯗꯤ ꯁꯚꯦꯟ ꯑꯗꯨꯃꯥꯏꯈ ꯌꯧꯕꯗꯤ ꯌꯥꯎꯋꯤꯅ
ꯎꯝ ꯑꯗꯣ ꯍꯧꯖꯤꯛꯀꯥꯟꯗꯤ ꯃꯤ ꯌꯥꯝ ꯄꯥꯛ ꯂꯥꯛꯇꯦꯕ ꯑꯗꯨꯗꯨꯅ ꯑꯗꯨꯝ ꯍꯧꯖꯤꯛꯀꯥꯟꯁꯦ ꯈꯪꯅꯤꯡ ꯃꯤꯁꯤ ꯌꯥꯝ ꯋꯥꯠꯅꯩꯗꯅ
ꯑ ꯑꯣ ꯑꯗꯨꯒꯤꯔꯥ ꯅꯪ ꯍꯥꯟꯅꯩ ꯍꯥꯟꯅꯩ ꯅꯪ ꯃꯐꯝꯁꯤꯒ ꯑꯍꯨꯝ ꯁꯨꯈ꯭ꯔꯕꯣ
ꯎꯝ ꯁꯨꯔꯦ ꯑꯩ ꯁꯤꯒꯤꯁꯤꯁꯨ ꯃꯇꯥꯡ ꯆꯥꯔꯗꯤ ꯈꯪꯗꯦ ꯑꯇꯣꯞꯄ ꯑꯣꯏꯅ ꯇꯝꯕ ꯑꯣꯏꯅ ꯐꯖꯅ ꯆꯠꯄ꯭ꯔꯥ ꯈꯪꯕꯣꯠꯇꯦ ꯏꯟꯅ ꯁꯣꯗꯦ
ꯑꯥ
ꯄꯩꯁꯥꯒꯤꯒ ꯁꯨꯝ ꯈꯜꯅ ꯀꯩꯅꯣ ꯇꯧꯕ ꯃꯥꯅꯦꯕ
ꯀꯩꯅꯣ ꯅꯣꯏ ꯑꯥꯏ ꯇꯤ ꯑꯥꯏꯗ ꯀꯩꯅꯣ ꯇ꯭ꯔꯦꯅꯤꯡ ꯀꯣꯔꯁ ꯌꯥꯝ ꯄꯤꯕ ꯅꯠꯇ꯭ꯔꯣ
ꯂꯣꯏꯈ꯭ꯔꯦꯗ ꯀꯨꯏꯔꯦ
ꯅꯠꯇꯦ ꯑꯅꯧꯕ
ꯑꯅꯧꯕ ꯄꯤꯌꯦ ꯑꯗꯣ ꯑꯩꯈꯣꯏꯗꯤ ꯇꯝꯕ ꯌꯥꯔꯔꯣꯏ ꯑꯩꯈꯣꯏ ꯍꯥꯟꯅ ꯄꯥꯁ ꯑꯥꯎꯠ ꯇꯧꯈꯤꯕꯈꯩꯗꯣ ꯑꯗꯨꯣ ꯇꯝꯕ ꯌꯥꯗꯦ ꯃꯥꯗ ꯔꯦꯖꯤꯁꯇꯔ ꯇꯧ ꯊꯝꯈ꯭ꯔꯕꯅꯤ
ꯑꯗꯨꯗꯤ ꯑꯇꯣꯞꯄ ꯃꯐꯝꯗꯗꯤ ꯄꯤꯗ꯭ꯔꯣ
ꯄꯤ ꯑꯗꯨꯕꯗ
ꯑꯗꯨꯏꯗꯣ ꯍꯟꯗꯛ ꯌꯥꯝ ꯄꯤꯈꯤꯕꯅꯤꯗ ꯑꯩ ꯀ꯭ꯂꯥꯁ ꯇꯦꯟ ꯑꯗꯨꯋꯥꯏꯗ ꯇꯝꯃꯤꯉꯩꯗꯨꯗ ꯑꯗꯨꯒꯤ ꯀꯜꯗꯣ ꯌꯥꯝ ꯄꯤꯕꯅꯦ
ꯎꯝ ꯗꯤ ꯈꯣꯡ ꯊꯊꯒ ꯄꯥꯏꯦ ꯀꯣ ꯐꯗꯅ ꯗꯁ ꯂꯣꯁꯤ ꯀꯃꯥꯏꯅ ꯇꯧꯅꯨ ꯈꯪꯗ
ꯀꯩꯗꯧꯔꯒꯦ
ꯅꯪ ꯍꯌꯦꯡ ꯀ꯭ꯂꯥꯁ ꯆꯠꯇꯔꯣ
ꯆꯂꯣ ꯍꯦꯛ ꯀꯥꯏꯗꯅ ꯑꯦꯛꯖꯥꯝꯒꯤ ꯀꯩꯅꯣ ꯇꯧꯋꯦ ꯑꯦ ꯑꯩꯈꯣꯏ ꯑꯩꯈꯣꯏ ꯑꯦꯛꯖꯥꯝ ꯀꯩꯅꯣ ꯄꯣꯁꯄꯣꯟ ꯇꯧꯔꯤꯗꯨꯗꯤ
ꯑꯣ ꯑꯗꯨꯒ ꯀꯩꯩꯅꯣꯅꯣ ꯉꯁꯥꯏ ꯁ꯭ꯇꯦꯇꯁꯇ ꯊꯥꯒꯠꯂꯝꯃꯤꯗꯨꯅ
ꯑꯇꯣꯞꯄꯅꯦ ꯑꯗꯨꯗꯤ ꯑꯗꯨꯅ ꯑꯃꯨꯛ ꯑꯇꯣꯞꯄꯒꯤ ꯑꯃ ꯌꯥꯎꯋꯦꯕ ꯑꯗꯨꯒꯤ ꯑꯁ ꯑꯗꯨꯁꯨ ꯍꯌꯦꯡ ꯇꯥꯌꯦ ꯇꯜꯂꯦ ꯀꯥꯏꯗꯩꯅꯣ ꯑꯁ ꯑꯩꯁꯦ ꯄꯥꯕ ꯇꯜꯂꯦ ꯑꯗꯣ ꯄꯥꯗꯅ
ꯅꯪꯗꯤ ꯄꯥꯕꯨ ꯄꯥꯃꯜꯂꯤ ꯑꯩꯗꯤ ꯁꯨꯛꯄꯥꯕꯨ ꯄꯥꯅꯤꯡꯗꯅ ꯄꯥꯗꯦ
ꯌꯥꯔꯦ ꯅꯪꯕꯨꯗꯤ
ꯑꯗꯨꯅꯕꯨ ꯂꯥꯏꯔꯤꯛ ꯇꯝ ꯄꯣꯛꯊꯣꯛ ꯐꯨꯔ
ꯑ ꯑ ꯑꯇꯣꯞꯄ ꯀꯩꯀꯩ ꯇꯝꯅꯤꯡꯕ ꯌꯥꯎꯒꯦ
ꯑꯇꯣꯞꯄ ꯑꯩ ꯀ ꯀꯩꯕꯨ ꯇꯝꯃꯨ ꯗꯣꯏꯅꯣ ꯑꯩ ꯉꯁꯤ ꯑꯗꯨꯝ ꯇꯧꯔꯕꯅꯤꯅ ꯑꯇꯣꯞꯄꯁꯨ ꯀꯦꯝꯃꯥ ꯍꯩꯔꯨꯕꯁꯨ ꯅꯠꯇꯕꯅꯤꯅ
ꯆꯂꯣꯍꯦ ꯀꯩꯅꯣ ꯅꯪ ꯀꯩꯅꯣꯝꯃ ꯏꯟꯇꯔꯦꯁ ꯂꯩꯔꯗꯤ ꯊꯥꯔꯛ ꯀꯀꯦ ꯍꯥꯏꯒꯦ ꯇꯧꯕ
ꯌꯦꯡꯉꯤꯅꯦ ꯑꯩꯈꯣꯏ ꯁꯤꯒꯤ ꯍꯣꯁꯄꯤꯇꯥꯜꯗ ꯁꯤꯒꯤ ꯕ꯭ꯌꯨꯇꯤꯁꯤꯌꯥꯟꯒꯤꯗꯒ ꯌꯥꯎꯔꯗꯤ ꯇꯧꯕ ꯌꯥꯏ ꯀꯩ
ꯑꯗꯨ ꯅꯠꯇꯕ ꯑꯃ ꯌꯥꯎꯋꯦꯕ ꯑꯗꯨꯒꯤ
ꯎꯝ ꯊꯔꯛꯑꯣ ꯌꯦꯡꯒꯦ ꯍꯥꯏꯐꯦꯠ
ꯑꯩ ꯍꯣꯔꯦꯟꯒꯨꯝꯕ ꯊꯥꯔꯛꯀꯦ
ꯊꯥꯔꯛꯑꯣ ꯊꯥꯔꯛꯑꯣ ꯅꯪ ꯁꯪꯀꯥꯟꯗ ꯑꯗꯨꯝ ꯊꯥꯔꯛꯑꯣ ꯑꯩ ꯑꯗꯨꯝ ꯏꯌꯥꯗ ꯌꯥꯏ
ꯍꯣꯏ ꯍꯣꯏ
ꯏꯇ ꯀꯣꯏꯕꯒꯥꯁꯦ ꯑꯩꯗꯤ ꯌꯥꯝ ꯆꯠꯅꯤꯡꯉꯦ ꯆꯤꯡꯒ ꯀꯥꯕ ꯌꯥꯝ ꯆꯠꯅꯤꯡꯉꯤ ꯑꯌꯨꯛꯇꯒ ꯆꯥ ꯒꯥ ꯄꯨꯔꯒ ꯅꯨꯗꯜꯁꯀ ꯄꯨꯔꯒ ꯌꯦꯔꯨꯝꯀ ꯇꯧꯔꯒ ꯕ꯭ꯔꯦꯗꯀ ꯇꯧꯔꯒ ꯄꯨꯔꯒ ꯆꯠꯂꯒ ꯑꯥꯗꯒ ꯆꯥꯔꯨꯕꯗꯣ ꯠꯇ ꯐꯕ
ꯆꯠꯂꯣꯍꯦ ꯉꯝꯃꯔꯣꯏ ꯆꯤꯡꯗꯗꯤ ꯑꯩ ꯆꯠꯅꯤꯡꯗꯦ ꯆꯤꯡꯗꯤ ꯆꯠꯅꯤꯡꯗꯦ ꯇꯜꯂꯦ ꯍꯥꯏꯗꯤ ꯍꯥꯟꯅꯗꯤ ꯍꯥꯟꯅꯗꯤ ꯌꯥꯝ ꯆꯠꯅꯤꯡꯂꯝꯃꯦ ꯑꯁ ꯍꯟꯗꯛꯇꯤ ꯆꯠꯅꯤꯡꯗꯦ ꯑꯩꯈꯣꯏꯒꯤ ꯃꯅꯥꯛꯇꯣ
ꯎꯝ
ꯃ ꯂꯦꯕꯥꯔꯅꯤꯒꯤꯗꯣ ꯑꯗꯨꯗꯨꯗꯤ ꯍꯥꯟꯅ ꯌꯥꯝ ꯆꯠꯂꯝꯃꯦꯕ ꯑꯦ ꯑꯅꯤꯗꯨꯗꯒꯤ ꯀꯔꯝꯕꯅ ꯍꯦꯟꯅ ꯋꯥꯡꯒꯦꯅ
ꯀꯩꯅꯣ ꯕꯥꯥꯔꯅꯤꯒꯤꯗꯨꯅꯥꯗꯤ ꯍꯦꯟꯅ ꯋꯥꯡꯕꯅꯦ
ꯒ ꯑꯗꯨꯅ ꯍꯦꯟꯅ ꯋꯥꯡꯕ꯭ꯔꯅꯦ
ꯎꯝ
ꯑꯩ ꯈꯁꯦ ꯑꯗꯨꯗꯤ ꯑꯗꯨꯝ ꯑꯅꯝꯕꯅꯤ ꯌꯥꯝ
ꯅ ꯑ ꯊ ꯋꯥꯉꯕ꯭ꯔꯥ
ꯆꯠꯂꯦꯍꯦ ꯍꯥꯟꯅꯗꯤ ꯑꯩꯈꯣꯏ ꯀꯩꯅꯣꯗꯣ ꯑꯦꯜꯕꯦꯝ ꯂꯣꯏ ꯇꯝꯂꯤꯉꯩꯒꯨꯝꯕ ꯅꯠꯇ꯭ꯔꯒ ꯅꯥꯏꯟꯇꯤꯟ ꯇꯝꯂꯤꯉꯩꯗ ꯌꯥꯝ ꯆꯠꯂꯦ
ꯎꯝ ꯅꯆꯦꯗꯤ ꯎ ꯅꯆꯦꯒ ꯍꯔ ꯆ
ꯅꯠꯇꯦ ꯑꯩꯈꯣꯏ ꯀꯖꯤꯟꯁꯀꯣ ꯑꯩꯈꯣꯏ ꯃꯤ ꯁꯕꯦꯟ ꯑꯩꯠ ꯅꯥꯏꯟ ꯑꯗꯨꯋꯥꯏꯐ ꯄꯨꯂꯞ ꯆꯜꯂꯕ ꯑꯩꯈꯣꯏ ꯀꯖꯤꯟꯁꯇꯦ ꯌꯥꯝꯃꯦꯕ
ꯎꯝ ꯑꯩꯁꯨ ꯇꯃꯥꯏꯖꯅꯤ ꯑꯩꯁꯨ ꯑꯩꯈꯣꯏ ꯑꯉꯥꯡꯈꯩ ꯑꯥ ꯑꯩꯈꯣꯏ ꯀꯥꯖꯤꯟꯈꯩꯅꯤꯅ ꯀꯥꯏꯗꯒꯤ ꯑꯩꯈꯣꯏ ꯑꯩꯒꯤ ꯀꯖꯤꯟꯗꯣ ꯍꯧꯖꯤꯛ ꯑꯥ ꯑꯥ ꯍꯧꯖꯤꯛ ꯑꯃꯅ ꯅꯁꯔꯤ ꯇꯝꯃꯤ ꯑꯃꯅ ꯉꯥꯏꯈꯣ ꯉꯥꯏꯈꯣ ꯑꯃꯅ ꯅꯁꯔꯤ ꯇꯝꯃꯦ ꯅꯁꯔꯤꯗꯒꯤꯩ ꯈꯔ ꯀꯥꯈꯠꯂꯛꯄ ꯑꯗꯨꯗ ꯀ꯭ꯂꯥꯁ ꯐꯣꯔ ꯇꯝꯃꯦ ꯐꯣꯔꯗꯩ ꯈꯔ ꯀꯥꯈꯠꯂꯛꯑꯒ ꯁꯚꯦꯟ ꯇꯝꯃꯦ ꯁꯚꯦꯟ ꯇꯝꯕ ꯑꯅꯤ ꯑꯗꯨꯒ ꯁꯤꯛꯁ ꯇꯝꯕ ꯑꯃ ꯑꯗꯨꯒ ꯑꯩꯠ ꯇꯝꯕ ꯑꯃ ꯇꯦꯟ ꯇꯝꯕ ꯑꯃ ꯈꯨꯇꯣꯛ ꯊꯝꯅꯤꯡꯉꯦ
ꯑꯩꯈꯣꯏꯗꯤ ꯃꯥꯁꯇꯔ ꯊꯝꯕ ꯑꯅꯤ ꯑꯍꯨꯝ ꯂꯩꯔꯦꯗꯅ ꯂꯣꯏꯕꯁꯨ ꯌꯥꯎꯔꯤꯦꯗꯅ ꯑꯗꯨꯒ ꯑꯅꯝꯕꯅ ꯇ꯭ꯔꯣꯐ ꯂꯣꯏꯕ ꯇ꯭ꯔꯣꯐ ꯕ ꯑꯗꯨꯒꯨꯝꯕ ꯉꯥꯛꯇꯪ ꯌꯥꯎꯕꯅꯤꯅꯀꯣ ꯑꯗꯒꯤ ꯈꯤꯇꯪꯁꯨ ꯅꯨꯡꯉꯥꯏꯕ
ꯁꯣꯏꯗꯅ ꯅꯨꯡꯉꯥꯏꯗꯣꯏꯅꯦ ꯍꯥꯏꯕ ꯑꯇꯦꯡ ꯑꯁ ꯑꯩꯈꯣꯏ ꯑꯉꯥꯡꯈꯩꯗꯣ ꯎꯝ ꯑꯝꯇ ꯚꯥꯔ ꯑꯝꯇ ꯄꯨꯔꯒ ꯆꯠꯇꯥꯔꯛꯑꯦ ꯑꯝꯇ
ꯎꯈ꯭ꯔꯣ ꯈꯟꯅꯔꯔꯦ ꯑꯉꯥꯡ ꯃꯆꯥꯄꯦꯠ ꯄꯦ
ꯆꯠꯅꯤꯡꯉꯦ ꯍꯥꯏꯕ ꯀꯟꯖꯨꯃꯤꯡꯔꯒ ꯆꯠꯄꯗꯣ ꯌꯥꯝ ꯅꯨꯡꯉꯥꯏꯕꯅꯦ ꯍꯥꯏꯕꯣ ꯕꯕꯥ
ꯑꯗꯨꯗꯣ ꯀꯩ ꯇꯧꯔꯅꯤ ꯅꯣꯏ ꯆꯠꯂ ꯑꯩꯗꯤ ꯄꯥꯏ ꯂꯩ
ꯅꯤꯡꯅꯤꯊꯨꯖꯤꯗꯤ ꯅꯤꯔꯨꯄꯃꯥꯅꯁꯨ ꯍꯥꯏꯈꯤꯕꯅꯤ ꯈꯣꯡ ꯃꯥ ꯇꯀ ꯆꯠꯄꯨꯗꯤ ꯆꯠꯅꯤꯡꯉꯦꯅ ꯍꯥꯏꯕꯅꯦ ꯑ ꯂꯣꯛ ꯊꯨꯡꯉ ꯈꯔ ꯂꯩ ꯆꯠꯁꯦ ꯍꯥꯏꯅ
ꯍꯣꯏ ꯍꯣꯏ ꯅꯣꯏꯕꯅꯤ ꯑꯦꯟꯖꯣꯏ ꯇꯧꯔꯨꯔ
ꯏꯁ ꯍꯥꯏꯗꯤꯁꯨ ꯍꯥꯏꯐꯦꯠꯇ ꯍꯥꯏꯗꯣꯏꯅꯦ ꯑꯗꯣꯕꯨꯗꯤ ꯌꯥꯔꯛꯀꯅꯤ ꯌꯥꯔꯦ ꯁꯤꯗꯣ ꯅꯪꯗꯣ ꯁꯤꯒꯤ ꯋꯥꯔꯤꯁꯤꯅ ꯑꯇꯣꯞꯄꯁꯤꯅ ꯀꯣꯟꯅ ꯁꯥꯟꯅꯔꯁꯦ ꯑꯩ ꯀꯣꯟꯅ ꯍꯪꯉꯛ
ꯍꯣꯏ ꯍꯣꯏ ꯀꯣꯟꯗ ꯀꯣꯟꯗ ꯇꯧꯔꯁꯦ
ꯄꯥꯟꯜꯅꯁꯨ ꯅꯪꯗꯣ ꯌꯥꯝ ꯍꯪꯉꯦꯕ
ꯀꯦ
ꯑꯅꯤ
ꯑꯥ
ꯁꯨ ꯅꯪꯗꯣ ꯑꯗꯨꯝ ꯁꯣꯂꯩ
ꯑ ꯇꯥꯏ ꯍꯥꯏꯕꯗꯤ
ꯎꯝ ꯅꯪꯗꯣ ꯅꯥꯏ ꯍꯥꯏꯕꯗꯨ ꯅꯪ ꯄꯨꯛꯅ ꯃꯥꯡꯉꯅ ꯑꯃꯨꯛ ꯍꯥꯏ ꯍꯥꯏꯕꯗꯣ ꯅꯥꯏꯌꯦ ꯑꯩꯈꯣꯏꯅ ꯑꯗꯨ ꯎ
ꯀꯩꯅꯩꯅꯅ ꯇꯗ ꯥꯏ ꯇꯥꯕ꯭ꯔꯣ
ꯍꯥꯏꯃꯥꯟꯅ ꯍꯥꯕꯨꯁꯅ ꯑ ꯑꯗꯨ
ꯀꯩꯅꯣ ꯑꯃꯐꯥꯎ ꯇꯥꯗꯦ ꯑꯩꯗꯤ ꯕꯥꯏ ꯇꯥꯕ꯭ꯔꯥ